ꯍꯜꯂꯣ ꯇꯥꯕ꯭ꯔꯣ ꯇꯥꯔꯦ
ꯁꯥ ꯉꯁꯥꯏꯗꯒꯤ ꯑꯗꯨꯃꯥꯏ ꯇꯧꯒꯦ ꯇꯧꯕꯕꯨ ꯌꯥꯗꯦꯅꯦ
ꯑꯩꯉꯣꯟꯗꯁꯨ ꯌꯥꯗꯕ ꯑꯗꯣ ꯋꯥꯔꯅꯤꯡꯗ ꯊꯝꯂꯛꯄ
ꯑꯣ ꯑꯗꯨꯗꯤ ꯑꯩ ꯁꯤ ꯑꯃꯨꯛ ꯂꯣꯏꯔꯀꯥꯟꯗ ꯑꯩ ꯑꯃꯨꯛ ꯇꯧꯔꯛꯄ ꯌꯥꯅꯤꯀꯣ ꯅꯉꯣꯟꯗꯁꯨ
ꯌꯥꯏꯅ
ꯎꯝ ꯅꯪꯗꯤ ꯀꯩꯗꯧꯔꯤꯅꯣ
ꯊꯕꯛ ꯃꯐꯝꯗ ꯂꯩꯌꯦ
ꯑꯣꯏꯔꯝꯗꯧ ꯃꯥꯜꯂꯦꯅꯦ ꯑꯗꯨꯗꯤ
ꯍꯥꯥ
ꯐ꯭ꯔꯤ ꯑꯣꯏꯕ ꯃꯥꯜꯂꯦꯕ
ꯍꯧꯖꯤꯛ ꯐ꯭ꯔꯤ ꯑꯣꯏꯌꯦ ꯎꯝ
ꯎꯝ
ꯀꯩ ꯏꯟꯖꯥꯡ ꯆꯥꯒꯦ
ꯑꯩ ꯉꯁꯤꯗꯣ ꯊꯔꯣꯏ ꯆꯥꯏꯌꯦ
ꯌꯥꯝ ꯍꯥꯎꯋꯦ ꯊꯔꯣꯏ ꯆꯥꯗꯕ ꯀꯨꯏꯔꯦ ꯀꯩ ꯊꯕꯛ ꯆꯠꯇꯣꯏꯅꯣ
ꯍꯥꯥ
ꯊꯕꯛ ꯆꯠꯇꯧ ꯂꯩꯕ꯭ꯔꯣ ꯉꯁꯤ
ꯑꯧ ꯂꯧ ꯆꯠꯀꯦ ꯇꯧꯕꯅꯦ ꯑꯗꯣ ꯅꯣꯡꯁꯦ ꯆꯨꯕ
ꯀꯔꯤ ꯂꯧ
ꯂꯧꯕꯨꯛꯇ
ꯂꯧꯕꯣꯛ
ꯎꯝ
ꯑꯣ
ꯈꯪꯉꯦꯀꯣ
ꯈꯪꯉꯦ
ꯎꯝ
ꯑꯁꯤꯒꯤꯁꯦ ꯑꯩꯗꯤ ꯉꯔꯥꯡꯅ ꯖꯣꯏꯟ ꯇꯧꯕꯅꯦꯕ ꯑꯁꯤꯒꯤꯁꯦ ꯅꯟꯗꯤ ꯀꯌꯥꯝ ꯀꯣꯏꯔꯦꯒꯦ
ꯑꯩꯁꯨ ꯉꯔꯥꯡ ꯈꯛꯇꯅꯦ
ꯀꯃꯥꯏ ꯇꯧꯕ꯭ꯔꯣꯁꯨ ꯈꯪꯗꯦ
ꯎꯝ ꯑꯗꯨꯝ ꯈꯪꯂꯛꯀꯅꯤꯗ
ꯎꯝ ꯀꯅꯥ ꯀꯅꯤ
ꯅꯪꯗꯤ ꯉꯁꯤ ꯀꯩ ꯃꯊꯦꯜ ꯆꯥꯔꯒꯦ
ꯆꯥꯛ ꯆꯥꯗ꯭ꯔꯤꯗ ꯑꯌꯨꯛ ꯆꯥ ꯊꯛꯑꯦ ꯑꯗꯨ ꯈꯪꯗꯦ ꯀꯩ ꯆꯥꯗꯣꯏꯅꯣ ꯎꯝ ꯑꯣꯗꯔ ꯇꯧꯔꯒ ꯆꯥꯒꯦ ꯉꯥꯏ ꯇꯤꯐꯤꯟ ꯄꯨꯔꯛꯇꯦꯕ ꯊꯣꯡꯕ ꯇꯟꯕꯩ
ꯑ
ꯆꯥꯛ ꯆꯥꯗꯕꯤ ꯊꯕꯛ ꯁꯨꯕꯁꯤꯡ ꯅꯪ ꯅꯨꯡꯉꯥꯏꯕ꯭ꯔꯅꯦ ꯃꯁꯥ ꯁꯣꯟꯗꯠ ꯂꯩꯗꯅ ꯏꯅꯔꯖꯤ ꯗꯥꯎꯟ ꯑꯣꯏꯗ꯭ꯔꯣ
ꯑꯣꯏꯌꯦ ꯍꯧꯖꯤꯛꯇꯤ ꯀꯏꯝ ꯇꯧꯗꯦꯗ ꯑꯗꯨꯝ ꯈꯔ ꯂꯩꯔꯗꯤ ꯀꯔꯤ ꯑꯣꯏꯔꯛꯇꯧ ꯃꯥꯜꯂꯦ ꯂꯥꯝꯃꯛꯀꯗꯧ ꯃꯥꯜꯂꯦ ꯌꯦꯡꯉꯒꯦ ꯊꯣꯡꯕ ꯇꯟꯕ ꯑꯌꯨꯛꯇ
ꯖꯒꯣꯏ ꯁꯥꯔꯑꯅꯤꯀꯣ ꯉꯩꯑꯛ ꯂꯩꯔꯗꯤ ꯂꯥꯝꯃꯟꯕꯒꯤ
ꯑ ꯄꯣꯛꯇ ꯀ꯭ꯔꯣ ꯀ꯭ꯔꯣ ꯀ꯭ꯔꯣ ꯀ꯭ꯔꯣꯅ ꯈꯣꯡꯕꯗꯣ
ꯎꯝ ꯑꯁ
ꯅꯪꯗꯤ ꯅꯆꯤꯟ ꯅꯅꯥꯎ ꯒꯤꯌꯥꯔꯣ ꯅꯨꯡꯉꯥꯏꯌꯦꯗꯥ ꯅꯣꯏꯗꯤ ꯅꯆꯤꯟ ꯅꯅꯥꯎ ꯀꯤꯌꯥꯔꯣ
ꯑ ꯑꯩꯈꯣꯏ ꯏꯆꯦꯅ ꯅꯨꯄꯥ ꯑꯍꯨꯝ ꯅꯨꯄꯤ ꯑꯅꯤꯅꯤ
ꯑꯣ ꯀꯩ ꯂꯝꯗꯒꯤꯅꯣ
ꯈꯣꯏꯔꯣ
ꯎꯝ
ꯕꯖꯥꯔꯗꯩꯅꯦ
ꯕꯖꯥꯔ ꯀꯥꯏꯋꯥꯏꯗ
ꯂꯝꯐꯦꯜꯗ
ꯂꯝꯐꯦꯜ ꯕꯖꯥꯔꯗ
ꯎꯝꯅ
ꯎꯝ
ꯅꯪꯗꯤ ꯀꯥꯏꯗ ꯂꯩꯕ꯭ꯔꯣ
ꯑꯩꯈꯣꯏꯒꯤ ꯂꯝꯗꯤ ꯁꯤꯕꯤꯂꯣꯡꯗꯅꯦ
ꯏꯂꯣꯡ
ꯁꯤꯕꯤꯂꯣꯡ ꯑ
ꯑꯣ ꯅꯪ ꯁꯤꯕꯤꯂꯣꯡꯗꯒꯤꯔꯣ
ꯃꯅꯦ
ꯑꯦ ꯑꯩ ꯁꯤꯕꯤꯂꯣꯡꯗꯒꯤ ꯈꯪꯅꯕ ꯑꯃꯅꯤ ꯂꯩꯕꯅꯤꯅꯦ
ꯀꯔꯤ ꯃꯤꯡ ꯀꯧꯒꯦ
ꯒꯥꯏꯔꯤꯎꯃꯩ ꯍꯥꯏꯅꯁꯨ ꯑꯃ ꯂꯩꯕꯅꯦ
ꯒꯥꯏꯔꯤꯎꯃꯩ ꯅꯨꯄꯤꯔꯣ
ꯑ
ꯈꯪꯗꯦ
ꯑꯇꯩꯗꯤ
ꯉꯥꯏꯈꯣ ꯑꯗꯨꯗꯤ ꯏꯆꯩꯁꯦ ꯆꯍꯤ ꯀꯌꯥꯔꯣ ꯆꯍꯤꯗꯒꯤ
ꯆꯍꯤ ꯇ꯭ꯋꯦꯟꯇꯤ ꯐꯣꯔ
ꯑꯁ ꯑꯗꯨꯗꯤ ꯈꯪꯉꯔꯣꯏꯗ ꯑꯉꯥꯡ ꯉꯥꯛꯇꯅꯤꯅ ꯑꯩꯈꯣꯏꯗꯤ
ꯒꯥꯔꯨꯃꯩ ꯈꯪꯗꯦ ꯅꯪꯗꯤ ꯆꯍꯤ ꯀꯌꯥ ꯁꯨꯔꯦ
ꯑꯩ ꯍꯟꯗꯛꯅ ꯇ꯭ꯋꯦꯟꯇꯤ ꯊꯣꯛ ꯇꯧꯕ
ꯑꯉꯥꯡꯅꯤꯍꯦ ꯑꯗꯨꯗꯤ
ꯑꯥ ꯑꯉꯥꯡ ꯑꯣꯏꯔꯁꯨ ꯅꯨꯡꯁꯤ ꯋꯥꯔꯤꯗꯤ ꯉꯟꯅ ꯈꯪꯍꯧꯈ꯭ꯔꯕꯅꯤꯅ ꯎꯄꯥꯏ ꯂꯩꯇꯦꯅꯦ
ꯌꯥꯔꯅꯤ ꯑꯗꯨꯁꯨ ꯁꯀꯨꯜ ꯀꯥꯔꯤ ꯔꯣ ꯀꯔꯤꯔꯣ ꯍꯧꯖꯤꯛꯀꯥꯟ
ꯑꯩ ꯀꯣꯂꯦꯖ ꯆꯠꯊꯔꯦ ꯑꯗꯣ ꯀꯣꯂꯦꯖ
ꯀꯥ ꯀꯥꯏ ꯋꯥꯏꯗ
ꯑꯩꯁ ꯑꯩ ꯑꯦꯝ ꯕꯤꯗ ꯇꯧꯋꯦ ꯑꯩ ꯊꯕꯛ ꯑꯇꯣꯞꯄꯁꯨ ꯇꯧꯕꯀꯣ
ꯑꯣ
ꯑꯗꯒꯤ ꯑꯅꯤꯃꯛ ꯑꯃꯁꯨ ꯀꯣꯂꯦꯖ ꯆꯥꯡ ꯅꯥꯏꯅꯁꯨ ꯆꯠꯄ ꯌꯥꯔꯣꯏ ꯑꯗꯨꯒꯤ ꯑꯦꯝꯕꯤꯗ ꯑꯗꯨꯝ ꯆꯠꯂꯒ ꯊꯕꯛ ꯆꯠꯄ ꯑꯩꯁꯨ
ꯎꯝ ꯑꯗꯨꯁꯨ ꯌꯥꯏꯌꯦꯗ ꯑꯗꯨꯝ
ꯑꯥ ꯌꯥꯕꯅꯦ ꯏꯁꯥ ꯏꯁꯥꯒꯤ ꯍꯨꯃꯥꯡ ꯃꯃꯥꯡꯗ ꯇꯥꯟꯂꯒ ꯆꯥꯕ ꯍꯥꯏꯕꯁꯨ ꯅꯨꯡꯉꯥꯏꯕ ꯖꯥꯠꯅꯤꯗ
ꯎꯝ ꯀꯔꯤ ꯊꯕꯛ ꯇꯧꯔꯤꯅꯣꯕ ꯅꯣ ꯍꯧꯖꯤꯛꯀꯥꯟ
ꯀꯌꯥꯁꯔ ꯋꯥꯏꯐꯥꯏꯒꯤꯀꯣ
ꯑꯣ ꯅꯨꯡꯉꯥꯏꯌꯦ ꯀꯩꯅꯣ ꯑꯗꯨꯁꯨ ꯁꯦꯂꯔꯤ ꯀꯌꯥ ꯀꯌꯥ ꯐꯪꯒꯦ
ꯊꯥꯗ ꯑꯩꯇꯤꯟ ꯈꯥꯛꯇ ꯅꯦꯗ
ꯌꯥꯝꯃꯤꯍꯦ
ꯌꯥꯝꯗꯦꯗ
ꯑꯗꯨꯝ ꯌꯥꯝꯃꯦꯅꯥ ꯐꯩꯌꯦ
ꯎꯝ ꯎꯝ ꯏꯆꯦꯗꯤ ꯏꯆꯤꯟ ꯏꯅꯥꯎ ꯀꯌꯥꯁꯨꯨꯒꯦ
ꯑꯩꯗꯤ ꯌꯥꯝꯃꯦ ꯏꯆꯤꯟ ꯏꯅꯥꯎ ꯇꯔꯨꯛꯅꯦ ꯑꯩꯒ ꯄꯔꯥꯒ
ꯅꯨꯄꯥ ꯅꯨꯄꯤ ꯀꯩ ꯀꯌꯥꯅꯣ
ꯅꯨꯄꯤ ꯃꯉꯥ ꯅꯨꯄꯥ ꯑꯃ
ꯑꯁ ꯂꯣꯏꯔꯦꯍꯦ ꯅꯨꯄꯤ ꯌꯥꯝꯃꯦꯍꯦ
ꯌꯥꯝꯃꯦ
ꯎꯝ
ꯐꯥꯏꯚ ꯃꯤꯅꯤꯠ ꯋꯥꯠꯂꯤ ꯏꯕꯥꯅꯤ ꯋꯥꯔꯤ ꯁꯥꯟꯅꯒꯗꯕ
ꯑꯁ ꯅꯪꯁꯦ ꯑꯥ ꯀꯩ ꯍꯥꯏꯁꯤꯔꯥ ꯁꯤꯒꯤ ꯌꯥꯝ ꯈꯪꯉꯝꯗꯕ ꯃꯥꯜꯂꯦꯀꯣ
ꯍꯥꯥ
ꯅꯪ ꯑꯁꯤꯒꯤ ꯀꯩꯝ ꯈꯪꯗꯕ ꯃꯥꯜꯂꯦꯕ
ꯈꯪꯗꯦ ꯀꯔꯤꯔꯣ ꯍꯥꯏꯔꯛꯑꯣ ꯐꯥꯖꯅ ꯑꯩ ꯒ꯭ꯌꯥꯟ ꯇꯥꯗꯦ ꯑꯝꯇ
ꯑ ꯑꯩ ꯑꯩꯉꯣꯟꯗꯀꯣ ꯀꯩꯔꯣ ꯁꯤꯔꯣ ꯑꯣ ꯑꯩ ꯁꯤ ꯅꯪꯉꯣꯟꯗ ꯑꯃ ꯇꯧꯔꯛꯀꯦꯀꯣ ꯑꯩ ꯑꯗꯨꯗ ꯌꯦꯡꯉꯣꯀꯣ ꯍꯣꯔꯦꯟ
ꯑꯁꯤꯁꯦ ꯀꯝꯄ꯭ꯂꯤꯠ ꯑꯣꯏꯍꯟꯈꯤꯁꯦ ꯇ ꯇꯦꯟ ꯃꯤꯅꯤꯠ ꯑꯗꯨꯒ ꯇꯧꯔꯛꯑꯣ ꯑꯃꯨꯛꯀ
ꯑꯥ ꯑꯦꯁꯦ
ꯀꯔꯝꯃ ꯀꯝꯄ꯭ꯂꯦꯠ ꯇꯧꯗ꯭ꯔꯁꯨ ꯌꯥꯕ꯭ꯔꯣ
ꯇꯨꯋꯦꯜꯐ ꯑꯣꯏꯕꯅꯦ
ꯇꯨꯋꯦꯜꯞ ꯃꯤꯅꯤꯠ
ꯎꯝ
ꯑꯗꯣ ꯀꯝꯄ꯭ꯂꯦꯠ ꯇꯧꯍꯟꯈꯤꯁꯦ ꯋꯥ ꯂꯣꯜꯂꯛꯑꯣ
ꯋꯥ ꯂꯣꯜꯂꯛꯎꯔꯥ ꯀꯣꯏꯁꯟ ꯍꯪꯉꯨꯔꯥ
ꯍꯥꯥ
ꯍꯥꯟꯅꯀꯣ ꯃꯃꯥ ꯃꯃꯥꯅ ꯀꯣ
ꯑꯥ
ꯃꯆꯥꯁꯦ ꯂꯝ ꯍꯦꯜꯂꯦꯅ ꯈꯤꯇꯪ ꯆꯩꯕꯤꯕ
ꯑꯥꯎ
ꯈꯤꯇꯪ ꯆꯥꯏꯕꯤꯕꯗꯣ ꯑꯗꯣ ꯃꯆꯥꯅꯨꯄꯥ ꯁꯦ ꯅꯨꯡꯉꯥꯏꯇ꯭ꯔꯦꯅ ꯃꯃꯥꯕꯨ ꯃꯃꯥꯒꯤ ꯃꯃꯥ ꯃꯥꯏꯗꯨꯗ
ꯑꯥꯎ
ꯈꯨꯄꯥꯡ ꯈꯨꯄꯥꯡ ꯊꯥꯔꯒ ꯑꯩ ꯌꯨꯝ ꯍꯜꯂꯛꯑꯔꯣꯏꯅ ꯑꯗꯨꯝ ꯆꯠꯈꯤꯕ
ꯍꯣꯏ
ꯆꯠꯈꯤꯕꯗꯨ ꯂꯥꯛꯇ꯭ꯔꯦ ꯑꯗꯨꯗꯣ ꯀꯩ ꯑꯣꯏꯒꯗꯧ ꯃꯥꯟꯒꯦ
ꯀꯔꯤꯌꯦꯕ ꯃꯃꯥꯁꯤꯅ ꯃꯆꯥꯁꯤ ꯂꯝꯍꯦꯜꯂꯦꯅ ꯌꯨꯝ ꯈꯨꯄꯥꯛꯅ ꯊꯥꯕ ꯌꯨꯝ ꯍꯜꯂꯛꯑꯔꯣꯏ ꯍꯥꯏꯅ
ꯃꯃꯥꯅꯀꯣ
ꯎꯝ
ꯃꯆꯥ ꯃꯥꯅ ꯃꯥꯒꯤ ꯃꯆꯥꯗ ꯂꯝꯍꯦꯜꯂꯦꯅ ꯈꯤꯇꯪ ꯆꯩꯕꯤꯕ
ꯎꯝ
ꯑꯗꯨ ꯃꯆꯥꯗꯨꯅ ꯅꯨꯡꯉꯥꯏꯇꯕꯒꯤꯀꯣ
ꯎꯝ
ꯃꯆꯥꯁꯨ ꯆꯥꯎ ꯅꯨꯡꯉꯥꯏꯇꯦꯅ ꯃꯃꯥꯕꯨ ꯃꯥꯅ ꯃꯆꯥꯗꯨꯅ ꯈꯨꯄꯥꯡꯅ ꯊꯥꯕ
ꯎꯝ
ꯃꯃꯥꯕꯨ ꯑꯃꯨꯛꯀ ꯑꯗꯨ ꯃꯆꯥꯗꯨꯅ ꯌꯨꯝ ꯍꯜꯂꯛꯑ ꯔꯣꯏꯅ ꯆꯠꯈꯤꯕ
ꯑꯗꯣ ꯃꯩꯈꯦꯠ ꯑꯣꯏꯔꯝꯗꯧ ꯃꯥꯜꯂꯦ
ꯑꯁ ꯍꯩꯌꯦꯍꯦ ꯅꯪꯗꯤ ꯑꯠ ꯆꯨꯝꯃꯦ ꯅꯪꯗꯤ ꯍꯩꯔꯝꯒꯅꯤ ꯑꯗꯨꯝ ꯑꯩꯅ ꯈꯪ ꯍꯕꯁꯤꯡꯆꯦ
ꯑꯩ ꯑꯃ ꯍꯥꯏꯔꯛꯀꯦ ꯗꯨꯗꯤ ꯀꯔꯤꯅꯣ ꯑꯩꯅ ꯍꯥꯏꯒꯦ ꯇꯥꯎꯕꯗꯣ ꯀꯥꯎꯊꯣꯛꯈ꯭ꯔꯦꯅꯦ ꯅꯪ ꯑꯃꯨꯛꯀ ꯆꯠꯂꯣ
ꯀꯩ ꯍꯥꯏꯕ
ꯅꯪ ꯑꯃꯨꯛ ꯍꯥꯏꯔꯛꯑꯣ ꯑꯇꯣꯞꯄ
ꯑꯥ ꯑꯗꯨ ꯂꯣꯏꯔꯗꯤ ꯑꯣ ꯃꯀꯣꯛꯇꯤ ꯑꯃ ꯈꯛꯇꯀꯣ
ꯎꯝ
ꯃꯀꯣꯛꯄꯨꯗꯤ ꯑꯃ ꯈꯛꯇꯅꯦ ꯑꯗꯣ ꯃꯃꯤꯠꯇꯤ ꯂꯣꯏꯟ ꯌꯥꯎꯔꯛꯄ ꯃꯀꯣꯛꯇꯨ ꯂꯣꯏꯅ ꯃꯃꯤꯠ ꯌꯥꯝꯕ
ꯀꯩꯍꯣꯝ
ꯑꯁ ꯅꯪ ꯖꯤꯗꯤꯠ ꯍꯪꯉ ꯈꯨꯗꯤꯡ ꯂꯣꯏꯉ
ꯑꯩ ꯅꯪꯉꯣꯟꯗ ꯑꯃꯨꯛ ꯍꯪꯒꯦ ꯑꯗꯨꯗꯤ ꯅꯣ ꯑꯉꯥꯡ ꯑꯣꯏꯔꯤꯉꯩꯗ ꯃꯥ ꯃꯈꯣꯡ ꯃꯔꯤ ꯆꯠꯄ ꯈꯔ ꯃꯦꯆꯣꯔ ꯑꯣꯏꯕ ꯃꯇꯝꯗ ꯃꯈꯣꯡ ꯑꯅꯤ ꯈꯇꯪ ꯑꯗꯨꯒ ꯑꯍꯟ ꯑꯣꯏꯔꯑ ꯀꯥꯟꯗ ꯑꯃꯨꯛꯀ ꯃꯈꯣꯡ ꯑꯍꯨꯝ ꯆꯠꯄ ꯀꯔꯤꯔꯣ
ꯑꯉꯥꯡ
ꯑꯉꯥꯡ ꯑꯣꯏꯔꯤꯉꯩꯗ ꯃꯈꯣꯡ ꯃꯔꯤ ꯄꯥꯟꯕ ꯈꯔ ꯃꯦꯆꯣꯔ ꯑꯣꯏꯔꯛ ꯀꯥꯟꯅ ꯃꯈꯣꯡ ꯑꯅꯤ ꯈꯠꯇ ꯑꯗꯨꯒ ꯈꯔ ꯍꯟꯅꯨꯔꯒ ꯑꯍꯟ ꯑꯣꯏꯔꯛ ꯀꯥꯟꯗ ꯃꯈꯣꯡ ꯑꯍꯨꯝ
ꯑꯩꯌꯥ ꯁꯤꯗꯤ ꯉꯁꯤ ꯈꯛꯇꯅꯤ ꯇꯥꯔꯤꯁꯤ
ꯈꯪꯗꯦ
ꯈꯣꯡ ꯑꯍꯨꯝ ꯑꯗꯨꯒ ꯆꯥꯎꯔꯒꯅ ꯑꯅꯤ
ꯎꯝ ꯍꯅꯨꯔ ꯀꯥꯟꯗꯅ ꯑꯍꯨꯝ
ꯈꯪꯗꯦꯗ ꯀꯩꯔꯤꯔ
ꯃꯤꯑꯣꯏꯕ ꯏꯈꯣꯏꯁꯦ ꯑꯛ ꯑꯉꯥꯡ ꯑꯣꯏꯔꯤꯉꯩꯗ ꯃꯈꯨꯠꯀ ꯄꯥꯜꯂꯒ ꯆꯠꯇ꯭ꯔꯣ ꯃꯈꯨꯠꯀ ꯇꯧꯔꯒ ꯃꯈꯣꯡ ꯃꯔꯤ ꯁꯨꯔꯦꯅ ꯑꯗꯨ ꯑꯗꯨꯒ ꯑꯈꯔ ꯑꯍꯟ ꯑꯣꯏꯔ ꯀꯥꯟꯗ ꯑꯩꯈꯣꯏꯅ ꯍꯧꯖꯤꯛ ꯈꯣꯡ ꯑꯅꯤꯅ ꯆꯠꯂꯤꯅ ꯍꯟꯅꯨꯔ ꯀꯥꯟ ꯆꯩꯁꯨ ꯁꯨ ꯑꯃꯒ ꯌꯥꯎꯔꯒ ꯆꯠꯂꯦꯅ
ꯑꯥꯁ
ꯃꯈꯣꯡ ꯑꯍꯨꯝ ꯑꯗꯣ ꯅꯪ ꯑꯃꯨꯀ ꯆꯠꯂꯛꯑꯣ
ꯌꯥꯝ ꯉꯥꯡꯉꯤꯅ ꯑꯩ ꯃꯨ ꯆꯜꯂꯥꯎ ꯍꯥꯏꯕ꯭ꯔꯥ ꯑꯗꯨꯗꯤꯀꯣ ꯑꯩ ꯅꯉꯣꯟꯗ ꯍꯪꯗꯤ ꯍꯪꯉꯝꯈꯤꯔꯣꯏ ꯄꯨꯈ꯭ꯔꯤ ꯑꯆꯧꯕꯒꯤ ꯍꯪꯗ꯭ꯔꯤꯕ ꯍꯪꯗ꯭ꯔꯤꯀꯣ
ꯑꯝ
ꯄꯨꯀ꯭ꯔꯤ ꯄꯨꯈ꯭ꯔꯤ ꯌꯥꯝ ꯆꯥꯎꯕ ꯑꯃ ꯂꯩꯌꯦꯕ
ꯑꯝ
ꯄꯨꯈ꯭ꯔꯤ ꯌꯥꯝ ꯆꯥꯎꯑꯦ ꯑꯗꯨ ꯄꯨꯈ꯭ꯔꯤ ꯃꯌꯥꯏꯗ ꯑꯦꯄꯜ ꯑꯃ ꯂꯩꯕꯀꯣ
ꯎꯝ
ꯑꯦꯄꯜ ꯑꯃ ꯂꯩꯕꯗꯣ ꯅꯨꯄꯥ ꯑꯃꯅ ꯎꯔꯦꯕ
ꯑꯝ
ꯑꯥ ꯃꯥꯅ ꯅꯨꯄꯥ ꯏꯄꯥꯜꯗꯣ ꯎꯔꯒ ꯃꯥꯅ ꯃꯈꯨꯠ ꯂꯥꯝꯒꯦꯟ ꯂꯥꯝꯃꯒ ꯂꯧꯒꯦ ꯇꯧꯕꯗꯣ ꯌꯧꯗ꯭ꯔꯦꯕ
ꯎꯝ
ꯑꯗꯨꯒ ꯑꯃꯨꯛ ꯌꯧꯗꯕꯅꯤꯅ ꯖꯍꯥꯖ ꯖꯍꯥꯖ ꯑꯃꯨꯛ ꯖꯍꯥꯖꯅ ꯊꯧꯖꯤꯟꯒꯦ ꯍꯥꯏꯔꯁꯨ ꯌꯥꯗꯕ ꯑꯗꯨ ꯃꯐꯝꯗꯨꯗꯥ
ꯍꯝ
ꯑꯗꯨꯒ ꯏꯔꯣꯏꯔꯒ ꯏꯔꯣꯏꯔ ꯆꯪꯕꯁꯨ ꯌꯥꯗꯕ
ꯍꯝ
ꯑꯗꯨꯗꯤ ꯀꯃꯥꯏꯅ ꯂꯧ ꯂꯧꯕ ꯇꯥꯔꯦ ꯁꯤꯗ
ꯑꯦꯄꯜ ꯑꯃ ꯄꯨꯈ꯭ꯔꯤꯗ ꯍꯧꯕ
ꯑ ꯇꯥꯕ
ꯇꯥꯕ ꯑꯗꯨꯒ ꯑꯦꯄꯜꯒꯤ ꯃꯅꯨꯡꯗꯨꯗ ꯀꯔꯤ ꯀꯔꯤ ꯂꯩꯕ꯭ꯔꯥ
ꯑꯦꯄꯜꯒꯤ ꯃꯅꯨꯡꯗꯨꯗ
ꯑꯧ ꯑꯦꯄꯜꯒꯤ ꯃꯅꯥꯛꯇ
ꯑꯦꯄꯜꯒꯤ ꯃꯅꯥꯛꯇ ꯀꯦꯝ ꯂꯩꯩꯇꯦ ꯄꯨꯔꯥ ꯃꯌꯥꯏꯗꯅꯦ ꯃꯥꯅ ꯂꯩꯔꯤꯗꯣ ꯑꯗꯨ ꯑꯦꯄꯜꯗꯣ
ꯑꯣ ꯑꯗꯨꯗꯤ ꯃꯥꯒꯤ ꯃꯪꯗꯥ ꯑꯣꯏꯔꯝꯃꯅꯤ
ꯅꯠꯇꯦ ꯄꯨꯈ꯭ꯔꯤ ꯁꯨ ꯆꯥꯎꯋꯦ ꯄꯨꯈ꯭ꯔꯤ